ꯇꯥꯏꯌꯦ
ꯅꯪꯅ ꯍꯥꯏꯗꯨꯗꯤ ꯇꯧꯑꯣꯅ
ꯍꯥꯥ
ꯅꯪꯅ ꯍꯥꯏꯗꯨꯗꯤ ꯇꯧꯑꫭꯅ
ꯑꯦꯑꯣꯏꯔꯁꯨ ꯑꯦ ꯑꯗꯨ ꯈꯤꯇꯪ ꯉꯥꯏꯍꯥꯛꯇꯪꯗꯤ ꯈꯤꯇꯪꯒ ꯆꯥꯁꯤꯟꯕꯗꯤ ꯌꯥꯏꯗꯅꯦ ꯑꯩꯛꯇ ꯇꯥꯕꯒꯅ ꯀꯛꯏꯁꯦ
ꯅꯨꯡꯉꯥꯏꯌꯦ
ꯅꯨꯡꯉꯥꯏꯅꯤꯅ
ꯎꯝ ꯆꯠꯁꯦ ꯆꯁꯦ ꯉꯥꯏꯍꯥꯛꯇꯪ ꯂꯩꯔꯒ ꯌꯥꯝ ꯉꯜꯂꯤ ꯍꯧꯖꯤꯛ ꯄꯥꯎ ꯐꯥꯎꯅꯔꯣ ꯂꯩꯕ꯭ꯔꯥ ꯂꯩꯇꯕ꯭ꯔꯥꯗꯣ ꯍꯪꯉꯣ
ꯀ ꯍꯥꯞꯄꯦ ꯀꯥꯏꯗꯗꯣꯏꯅꯣ
ꯀꯩꯅꯣꯗ ꯀꯔꯤ ꯅꯝꯕꯣꯜꯗ
ꯀꯗꯣ
ꯅꯝꯕꯣꯜꯗ ꯀꯣꯏꯔꯨꯒꯦ ꯑꯩꯈꯣꯏ ꯃꯃꯥꯒ
ꯎꯝ ꯀꯣꯏꯔꯨꯑꫭ
ꯀꯣꯏꯔꯨꯒꯦ
ꯀꫭꯏꯔꯨ ꯀꯣꯏꯔꯨ
ꯍꯣꯔꯦꯖꯦ ꯀꯣꯜ ꯁꫭꯏꯗꯅ ꯇꯧꯔꯛꯑꯅꯤ ꯑꯩꯅ ꯆꯥꯛꯇꯣ ꯍꯥꯞꯄꯟꯈꯤꯕꯅꯦꯕ ꯃꯣꯏ ꯆꯥꯛ ꯌꯥꯎꯋꯦ ꯍꯥꯏꯗ꯭ꯔꯥ ꯖꯥꯛꯗ ꯍꯥꯞ ꯄꯟꯈꯤꯕꯅꯤꯅ ꯀꯣꯜ ꯁꯣꯏ ꯇꯧꯔꯛꯇꯧ ꯃꯥꯜꯂ ꯂꯥꯛꯇ꯭ꯔꯗꯤ ꯀꯩꯗꯧꯔꯒꯦꯅ
ꯇꯥꯔꯛꯀꯅꯤ ꯇꯔꯀꯅꯤ ꯅꯪꯅ ꯃꯤꯉꯣꯟꯟ ꯀꯟꯁꯤꯂꯒ
ꯑꯗꯨ ꯍꯥꯏꯁꯤ ꯑꯩꯗꯣ ꯂꯥꯛꯇꯤ ꯌꯥꯝ ꯂꯥꯛꯆꯅꯤꯡꯕꯅꯦꯕ ꯑꯗꯨ ꯂꯩꯇ꯭ꯔꯕ ꯍꯥꯏꯕ ꯇꯥꯕꯅꯦ ꯏꯄꯥꯏ ꯂꯩꯇꯦ
ꯎꯄꯥꯏ ꯂꯩꯇꯅ ꯇꯧꯕꯅꯦꯅ ꯎꯄꯥꯏꯁꯦ ꯂꯩ ꯇꯧꯕꯅꯦ
ꯎꯝ ꯑꯃ ꯑꯩꯕꯨ ꯀꯔꯤꯒꯤ ꯀꯩꯅꯣ ꯇꯧꯕꯅꯦ ꯑꯦ ꯅꯨꯡꯁꯤꯕ ꯊꯛꯇ ꯇꯧꯔꯛꯑꯣ
ꯈꯪꯗꯦꯍꯦ ꯑꯩ ꯅꯪꯗꯨ ꯍꯥꯏꯗꯅ
ꯈꯪꯗ꯭ꯔꯥ
ꯉꯔꯥꯡꯁꯦ ꯉꯔꯥꯡꯁꯦ ꯑꯣ ꯋꯥꯔꯤ ꯂꯤꯕꯤꯔꯛꯀꯦꯁꯦ ꯑꯗꯨꯏ ꯁꯔꯨꯛꯇꯤ ꯋꯥꯔꯤ ꯂꯩꯇꯕꯅꯤꯅ ꯋꯥꯔꯤꯂꯤꯔꯛ ꯂꯤꯔꯛꯀꯦꯁꯦ ꯉꯔꯥꯡ ꯀꫭ ꯃꫭꯏ ꯃꯣꯏ ꯃꯌꯥꯝꯅ ꯍꯥꯏꯔꯤꯅꯦꯕ ꯑꯩꯉꯣꯟꯁꯤꯗ ꯏꯕꯥꯏꯅꯤꯁ ꯏꯔꯥꯡ ꯇꯧꯅꯩꯌꯦꯅ ꯑꯗꯨꯝ ꯐꯥꯒꯤ ꯇꯧꯅꯗ꯭ꯔꯥ
ꯎꯝ
ꯑꯗꯨꯗꯨꯗ ꯉꯔꯥꯡꯁꯦ ꯀꯩꯅꯣ ꯅꯣꯏꯒꯤ ꯐ꯭ꯔꯦꯟꯗ ꯂꯥꯛꯄ ꯑꯩꯈꯣꯏ ꯊꯤꯟꯗꯣꯛꯄ ꯊꯣꯛꯏꯦꯕꯗ ꯃꯣꯏꯗꯨꯗꯥ ꯑꯃꯨꯛ ꯑꯩꯒꯤꯁꯤꯒꯤ ꯑꯩꯒꯤ ꯏꯇꯥ ꯑꯃ ꯂꯩꯃꯤꯟꯅꯏꯁꯦ ꯑꯁꯤꯁꯤꯒꯤ ꯃꯥꯒꯤ ꯃꯆꯦ ꯑꯃ ꯂꯩꯕꯗꯣ ꯃꯆꯦꯗꯨꯁꯨ ꯒꯦꯠ ꯇꯒꯤ ꯒꯦꯠꯇꯒꯤ ꯍꯩꯖꯤꯜꯂꯛꯄꯗꯨꯗ ꯍꯥꯏꯗꯤ ꯄꯣꯠ ꯆꯩ ꯑꯔꯨꯝꯕ ꯄꯨꯔꯛꯄꯗꯣ ꯑꯩꯈꯣꯏꯅ ꯑꯃꯨꯛ ꯑꯣꯛꯑꯒ ꯑꯩꯈꯣꯏꯒꯤ ꯏꯃꯩ ꯏꯇꯥꯎ ꯑꯆꯧ ꯑ ꯑꯗꯨꯁꯨ ꯃꯈꯣꯡꯗꯨꯗ ꯌꯩꯇꯨꯝ ꯑꯃ ꯊꯤꯜꯂꯦꯅ ꯆꯞꯄ ꯉꯝꯗ ꯅꯠꯇꯔ ꯍꯛꯆꯥꯡꯐꯝꯒꯤ ꯐꯝꯐꯝꯗꯨꯗ ꯑꯃꯨꯛ ꯂꯩꯔꯝꯃꯦ ꯃꯥꯁꯨ ꯑꯣꯞꯄ ꯊꯣꯛꯂꯛꯄꯖꯥꯠꯅꯦ ꯄꯣꯠ ꯆꯩꯗꯣ ꯑꯔꯨꯝꯕ ꯄꯣꯔꯛꯑꯦꯅ ꯑꯗꯨꯗꯨꯢ ꯃꯥꯁꯨ ꯆꯠꯄ ꯉꯝꯗꯅ ꯐꯝꯃ ꯂꯩꯔꯝꯃꯤꯗꯨꯗꯤ ꯑꯩꯈꯣꯏꯗꯣ ꯄꯣꯠꯇꯣ ꯍꯥꯏꯕꯠ ꯄꯥꯏꯁꯤꯜꯂꯣ ꯍꯥꯏꯔꯒ ꯅꯪ ꯏꯃꯥꯟꯅꯕꯗꯨꯁꯨ ꯆꯠꯈ꯭ꯔꯦ ꯑꯗꯨꯒ ꯑꯈꯣꯏ ꯑꯗꯨꯁꯨ ꯀꯩꯅꯣ ꯆꯤꯆꯦꯒꯤ ꯄꯣꯠꯇꯨꯁꯨ ꯄꯥꯏꯁꯤꯜꯂꯒ ꯇꯉꯥꯟ ꯐꯖꯤꯜꯂ ꯑꯗꯨꯝ ꯄꯥꯏ ꯇꯉꯥꯟ ꯐꯖꯂꯦ ꯄꯣꯠꯇꯨꯁꯨ ꯈꯔ ꯑꯕ ꯄꯣꯠꯇꯨꯁꯨ ꯊꯝꯃꯝꯃꯦ ꯊꯝꯃꯝꯃꯒ ꯃꯈꯣꯏꯁ ꯋꯥꯛꯀꯤꯡ ꯆꯠꯂꯦꯕ ꯍꯪꯉꯝꯕ ꯋꯥꯛꯀꯤꯡ ꯆꯠꯄꯁꯤꯗ ꯁꯤꯗ ꯃꯣꯏꯅ ꯑꯩꯉꯣꯟꯁꯤꯗ ꯑꯩꯅ ꯅꯉꯣꯟꯗ ꯌꯦꯠꯂꯦ ꯁꯤꯅꯦ ꯑ ꯅꯪꯉꯣꯟꯗ ꯌꯥꯝ ꯏꯠꯂꯤꯁꯤ ꯍꯣꯏ ꯍꯣꯏ ꯅꯪꯒꯤ ꯃꯤ ꯁꯣꯝꯗ ꯃꯤ ꯁꯣꯝꯗ ꯑꯅꯤ ꯀꯟꯅ ꯁꯤꯟꯅꯔꯒ ꯂꯩꯗꯨꯅ ꯅꯪ ꯅꯍ ꯑꯍꯨꯝ ꯀꯔꯤꯒꯤꯅꯣ ꯌꯦꯡꯉꯣꯟꯁꯤꯗ ꯍꯣꯏꯔ ꯑꯩꯉꯣꯏꯁꯤꯗꯥ
ꯑꯗꯨ ꯌꯥꯔꯦ
ꯑꯩꯉꯣꯟꯁꯤꯗ ꯃꯣꯏ ꯃꯌꯥꯝꯒꯤ ꯈꯥꯏꯐꯝꯃꯦꯕ ꯄꯨꯔꯥ
ꯎꯝ ꯅꯪꯁꯦ ꯃꯌꯥꯝꯒꯤ ꯂꯥꯛꯅꯐꯝ ꯑꯃ ꯑꯣꯏ ꯂꯩꯔꯦ
ꯍꯣꯏ ꯅꯪꯉꯣꯟꯗ ꯃꯤꯌꯦꯂꯤꯁꯦ ꯀꯩꯒꯤꯅꯣꯌꯦ ꯃꯣꯏꯅ ꯑꯩꯉꯣꯟꯗ ꯍꯥꯏꯔꯤꯕ
ꯇꯥꯔꯗꯕꯅꯦ ꯍꯥꯏꯌꯣ ꯑꯩꯉꯣꯟꯗ
ꯍꯥꯏ ꯍꯥꯏ ꯅꯉꯣꯟꯁꯤꯗ ꯀꯜ ꯇꯧꯁꯤ
ꯍꯝ ꯍꯨꯝ
ꯃꯤ ꯃꯇꯝ ꯁꯪꯗꯗꯅ ꯃꯤ ꯃꯇꯝ ꯁꯪꯗꯗꯨꯗ ꯅꯪꯅ ꯌꯦꯠꯂꯤꯕ ꯀꯔꯤꯒꯤꯅꯣ
ꯑꯩꯒꯤ ꯅ ꯂꯥꯏꯐ ꯇꯥꯏꯝ ꯑꯣꯏꯔꯗꯕꯅꯦ ꯍꯥꯏꯌꯣ
ꯑꯩꯅ ꯃꯥꯗꯤ ꯑꯩꯈꯣꯏ ꯇꯥꯃꯣꯗ ꯑꯩꯈꯣꯏ
ꯑꯗꯨꯗꯨꯒꯤ ꯅꯪꯅ ꯍꯧꯖꯤꯛꯇꯒꯤ ꯁꯦꯟꯅꯕ ꯍꯧꯕꯅꯦꯕ
ꯑꯩ ꯁꯤꯔꯦ ꯉꯥꯏꯕꯦꯝꯃ ꯉꯔꯥ ꯑꯃꯗꯨꯗꯒ ꯉꯥꯡꯉꯨꯁꯤ ꯁꯤ ꯑꯩꯉꯣꯟꯁꯤꯗ ꯑꯩ ꯑꯩ ꯅꯪꯅ ꯅꯪꯅ ꯑꯋꯥꯕ ꯄꯥꯝꯖꯕꯒꯨꯝꯕꯅꯦ
ꯑꯃ ꯑꯗꯤ ꯀꯔꯝꯕꯟꯗꯣ
ꯑꯁ ꯏꯇꯥꯎꯗꯣ ꯏꯇꯥꯎꯗꯣ ꯑꯩꯒꯤ ꯏꯇꯥꯎꯗꯣ ꯑꯩꯒꯤ ꯏꯇꯥꯎ ꯑꯆꯧꯕꯗꯣ
ꯎꯝ ꯃꯥ ꯌꯥꯝ ꯉꯥꯡꯅꯤ ꯈꯪꯉꯦꯕ ꯁꯛꯇꯨ ꯀ
ꯑꯁ ꯉꯥꯏ ꯃꯣꯏꯁꯤꯗꯗꯤ ꯂꯝꯕꯤ ꯑꯃꯁꯨ ꯑꯝꯅ ꯀꯪꯈꯤ ꯀꯩꯅꯣꯒꯤ ꯀꯩꯅꯣ ꯕꯤꯔ ꯊꯀꯦꯟꯗ꯭ꯔ ꯆꯤꯠꯕꯝ ꯅꯀꯟꯒꯦ ꯑꯕ ꯂꯝꯕꯤ ꯆꯠꯐꯝ ꯑꯃ ꯂꯩꯕꯗꯣ ꯑꯃ ꯑꯁꯣꯝꯒꯤ ꯑꯃ ꯀꯔꯤ ꯐꯨꯠꯕꯣꯜꯒꯤ ꯌꯦꯛ ꯅꯥꯀꯟꯁꯤꯗ ꯐꯨꯠꯕꯣꯜ ꯄꯥꯛ ꯍꯥꯏꯗꯤ ꯀ꯭ꯔꯤꯀꯦꯠ ꯭ꯔꯥꯎꯟ ꯁꯥꯟꯅ ꯅꯥꯀꯟ ꯂꯝꯕꯤ ꯃꯆꯥ ꯑꯃ ꯆꯠꯐꯝ ꯂꯩꯇ꯭ꯔꯣ
ꯑꯥꯎ
ꯐꯪꯕ꯭ꯔꯥ ꯑꯗꯨ ꯆꯠꯐꯝꯗꯣ ꯅꯪ ꯆꯠꯂꯕ꯭ꯔꯥ
ꯀꯔꯤ ꯑꯁꯅꯥꯀꯟꯒꯤ ꯅꯪꯁ ꯇꯤꯀꯦꯟꯗꯖꯤꯠ ꯂꯩꯕꯩꯗꯣ
ꯍꯣꯏ ꯑꯗꯨꯒꯤ ꯍꯛ ꯊꯪꯅꯔꯒ ꯃꯥ ꯍꯣꯁꯇꯦꯜ ꯅꯝꯕꯔ ꯍꯗꯒꯤ ꯍꯣꯏ ꯑꯗꯨꯗꯗꯒꯤ ꯑꯗꯨꯝ ꯐꯥꯎꯖꯤꯜꯂꯒ ꯍꯧꯖꯤꯛꯀꯤ ꯒ꯭ꯔꯥꯎꯟꯗꯣ ꯔꯥꯎꯟ ꯀꯣꯏꯕ ꯌꯥꯏꯌꯦꯕ ꯑꯗꯨꯒ ꯁꯣꯝꯒꯤ ꯃꯣꯏꯒꯤ ꯕꯥꯁꯀꯦꯠꯕꯣꯜ ꯁꯥꯟꯅꯐꯝ ꯏꯟꯗꯣꯔ ꯂꯩꯕꯗꯨꯗ ꯑꯗꯥꯏ ꯇꯥꯔꯛ ꯇꯅꯦꯕ
ꯎꯝ
ꯅꯗꯨꯏ ꯒ꯭ꯔꯥꯎꯟꯗꯣ ꯔꯥꯎꯟ ꯀꯣꯏꯕꯏ ꯅꯪ ꯈꯪꯕ꯭ꯔꯣ
ꯈꯪꯗꯦ ꯌꯥꯏ ꯃꯣꯏꯒꯤ ꯀꯩꯅꯣꯗ ꯅꯠꯇ꯭ꯔꯣ ꯃꯣꯏꯒꯤ ꯑꯣꯄꯣꯖꯤꯠꯀꯤ ꯂꯝꯄꯥꯛꯇꯣ ꯅꯠꯇ꯭ꯔꯣ
ꯍꯣꯏ ꯃꯣꯏ ꯑꯣꯄꯣꯖꯤꯠꯀꯤ ꯂꯝꯄꯥꯛꯇꯨꯒꯤ ꯅꯥꯀꯟꯗ ꯂꯝꯕꯤ ꯆꯠꯐꯝ ꯃꯆꯥ ꯑꯃ ꯁꯣꯝ ꯅꯥꯀꯟ ꯊꯕ ꯃꯆꯥ ꯑꯃ ꯂꯩꯌꯦ ꯔꯥꯎꯟ ꯀꯣꯏꯕ ꯌꯥꯕ ꯒ꯭ꯔꯥꯎꯟ ꯒ꯭ꯔꯥꯎꯟꯗꯣ ꯅꯠꯇꯕ
ꯑꯣ ꯂꯝꯕꯤ ꯑꯣꯏꯅ
ꯂꯝꯕꯤ ꯑꯣꯏꯅ ꯐꯥꯎꯐꯝ ꯃꯆꯥ ꯑꯃ ꯂꯩꯌꯦꯕ ꯑꯗꯨꯁꯤꯗ ꯃꯣꯏꯒꯤ ꯗ꯭ꯔꯛ ꯆꯥꯕ ꯑꯗꯨꯝ ꯒꯨꯂꯤ ꯆꯥꯕ ꯃꯤ ꯌꯥꯝ ꯂꯩꯒꯜꯂꯦ ꯍꯥꯏꯌꯦꯕ ꯑꯗꯨ ꯑꯗꯨ ꯅꯥꯄꯤꯗꯨ ꯁꯣꯡꯖꯤꯜꯂꯒ ꯖꯒꯥꯗꯣ ꯍꯥꯏꯗꯤ ꯃꯤ ꯎꯗꯕꯤ ꯂꯩꯌꯦꯕ ꯑꯗꯨꯅ ꯃꯣꯏ ꯍꯥꯏꯅꯤ ꯑꯁꯤ ꯂꯝꯕꯤ ꯆꯠꯂꯤꯁꯦ ꯀꯩꯀꯩ ꯀꯩꯒꯤꯅꯣ ꯍꯥꯏꯔꯨꯔꯦ ꯑꯩꯅ
ꯎꯝ
ꯀ ꯑꯩꯅꯨ ꯄꯥꯊꯖꯗꯤꯅꯤ
ꯑꯁ
ꯑꯦꯅꯤ ꯙꯤ ꯆꯙ ꯅꯩꯅ ꯑꯣꯏ ꯁꯤꯗꯩ ꯑꯃ ꯐꯪꯉꯛꯄ ꯑꯃ ꯍꯦꯛꯇ ꯐꯥꯔ ꯄꯨꯈ꯭ꯔꯁꯤ ꯎꯝ ꯑꯗꯨꯒ ꯅꯨꯄꯥꯁ ꯌꯥꯝ ꯂꯩꯔꯝꯗꯦ
ꯅ ꯅꯪꯁꯦ ꯁꯥꯟꯅꯕꯤ ꯂꯩꯔꯕ
ꯑꯗꯨꯒ ꯅꯨꯄꯥꯗ ꯑꯝꯇ ꯂꯩꯍꯟꯗꯥꯏꯔ ꯃꯣꯏ ꯄꯨꯔꯤ ꯑꯣꯏꯅ ꯇꯧꯔꯤꯗꯣ ꯑꯃ ꯑꯅꯤꯈꯛ ꯇꯂꯛ ꯇꯂꯛ ꯂꯩꯔꯝꯃꯤ ꯑꯗꯣ ꯌꯥꯝ ꯂꯩꯗꯤ ꯂꯩꯕꯅꯦ ꯍꯥ
ꯃꯥꯅꯦ ꯑꯗꯨꯗꯤꯗꯤ ꯐꯥꯔꯛꯇ꯭ꯔꯕꯣ
ꯐꯔꯛꯇ꯭ꯔꯦ ꯑꯃꯟ ꯂꯩꯔꯝꯗꯦ ꯍꯥꯏꯔꯒ
ꯑꯗꯥꯏꯗ ꯁꯣꯡꯉꯝꯅꯤ ꯌꯥꯝꯅ
ꯁꯣꯡꯉꯦ ꯍꯥꯏꯅ ꯁꯣꯝ ꯅꯥꯀꯟꯒꯤꯒꯤ ꯅꯥꯄꯤꯗꯨ ꯁꯣꯡꯉꯦ ꯁꯣꯝ ꯅꯥꯀꯟ ꯋꯥꯜꯗꯨꯒꯤ ꯅꯥꯄꯤꯗꯨ ꯁꯣꯡꯉꯒ ꯑꯩ ꯀꯔꯛꯇꯣ ꯈꯔ ꯁꯣꯡꯕꯅꯦꯕ ꯅꯪ ꯈꯪꯗꯕ ꯃꯥꯜꯂꯦ ꯑꯩ ꯈꯪꯉꯦ
ꯈꯪꯉꯦ ꯑꯩ ꯈꯪꯉꯦ ꯅꯍꯥꯟ ꯑꯃꯨꯛ ꯀꯩꯅꯣ ꯇꯧꯕꯗ ꯁꯥꯟꯅꯕꯗꯣ
ꯑꯥ
ꯁꯥꯟꯅꯕꯗ ꯑꯃ ꯁꯣꯠꯄꯨꯠ ꯂꯪꯕꯗꯣ
ꯑꯥ ꯑꯥ
ꯑꯗꯣꯝ ꯑꯗꯣꯝ ꯅꯥꯀꯜꯂꯣꯏꯗꯣꯏ ꯅꯠꯇ꯭ꯔꯣ
ꯉꯠꯇꯁꯦ
ꯑꯗꯨꯗꯤ ꯈꯪꯗ꯭ꯔꯦ ꯅꯪ ꯍꯥꯏꯁꯦ ꯑꯗꯨꯗꯤ ꯎꯝ ꯗꯤꯄꯥꯔꯠꯃꯦꯟ ꯑꯃ ꯀꯩꯅꯣꯒꯤ ꯂꯩꯕꯗꯨꯒꯤ ꯃꯅꯤꯡꯗ ꯂꯥꯛꯄ ꯂꯝꯕꯤꯗꯣ ꯑꯣꯏꯗꯣꯏꯔꯥ
ꯎꯝ.. ꯁꯦ ꯑꯩ ꯍꯥꯏꯒꯦꯕꯀꯣ ꯍꯧꯖꯤꯛꯀꯤ ꯀ꯭ꯔꯤꯀꯦꯠ ꯒ꯭ꯔꯥꯎꯟꯖꯦ ꯁꯤꯖꯦ ꯑ ꯍꯥꯏꯗꯤ ꯃꯣꯏꯒꯤ ꯑꯗꯨꯝ ꯃꯃꯥꯡ ꯂꯝꯕꯤꯗ ꯂꯥꯛꯑꯅꯤ ꯐꯣꯔꯗꯨꯒꯤ ꯂꯝꯕꯤꯗ ꯀꯣꯏꯔꯛꯑꯅꯤ ꯑꯗꯨꯗꯨꯒꯅꯦ ꯂꯝ ꯒ꯭ꯔꯥꯎꯟꯗꯨꯒꯤ ꯍꯦ ꯅꯥꯀꯟꯗ ꯑꯃꯨꯛ ꯂꯝꯕꯤꯖꯦ ꯀꯣꯏꯔꯛꯑꯒꯅꯦ ꯍꯧꯖꯤꯛꯀꯤ ꯕꯥꯁꯀꯦꯠꯕꯣꯜ ꯁꯥꯟꯅꯐꯝ ꯁꯤꯒꯤ ꯂꯝ ꯕꯥꯁꯕꯣꯜ ꯁꯥꯟꯅꯐꯝ ꯃꯣꯏꯒꯤ ꯀꯦꯟꯇꯤꯟ ꯂꯩꯐꯝꯗꯣ ꯃꯣꯏ ꯀꯦꯟꯇꯤꯟ ꯑꯅꯧꯕ ꯑꯃ ꯍꯥꯡꯉꯗ꯭ꯔꯣ
ꯈꯪꯗꯦ
ꯌꯥꯔꯦ ꯄꯪꯉꯦ ꯏꯕꯦꯝꯃ ꯆꯥꯛꯇꯨ ꯃꯌꯥꯝ ꯃꯌꯥꯝ ꯆꯥꯔ ꯂꯩꯌꯨ ꯅꯪ
ꯂꯩꯒꯦ
ꯅꯪ ꯍꯥꯏꯖꯦ ꯑꯩ ꯑꯃꯨꯛ ꯍꯥꯏꯔꯛꯀꯦ ꯆꯨꯝꯕ꯭ꯔ ꯌꯦꯡꯉꯨꯀꯣ ꯀ꯭ꯔꯤꯛꯀꯦꯠ ꯁꯥꯟꯅꯕꯝ ꯂꯩꯔꯦꯗꯅ
ꯎꯝ
ꯀ꯭ꯔꯤꯛꯀꯦꯠ ꯁꯥꯟꯅꯕꯝꯒꯤ ꯃꯃꯥꯡꯗ ꯍꯩꯅꯧꯗꯩ ꯀꯩꯗꯒꯤ ꯃꯌꯥꯝ ꯄꯥꯟꯕ ꯂꯝꯕꯤꯗꯣ
ꯅꯠꯇꯦꯑꯕ ꯑꯗꯨꯒꯤ ꯂꯝꯕꯤꯗꯣ ꯑꯗꯨ ꯂꯝꯕꯤꯗꯣ ꯇꯥꯗꯤ ꯇꯥꯔꯛꯇꯣꯏꯅꯦꯕ ꯑꯗꯨ ꯂꯝꯕꯤꯗ ꯇꯥꯔꯛꯄ ꯁꯣꯝ ꯅꯀꯟ ꯍꯣꯁꯇꯦꯜꯗꯨꯗꯒꯤ ꯍꯦꯟꯅ ꯔꯥꯎꯟꯖ ꯀꯣꯏꯔꯒ ꯑꯗꯨꯒꯤ ꯔꯥꯎꯟꯖꯦ ꯀꯣꯏꯔꯒ ꯆꯠꯄ ꯌꯥꯏꯑꯦꯕ
ꯎꯝ ꯑꯗꯨꯗꯤ ꯀꯩꯅꯣꯒꯤ ꯁꯥꯟꯅ ꯕꯒꯤ ꯗꯤꯄꯥꯔꯠꯃꯦꯟꯗꯨ ꯐꯥꯎꯔꯒ ꯆꯠꯄ꯭ꯔꯥ ꯅꯠꯇ꯭ꯔꯒ ꯑꯗꯨꯏ ꯃꯅꯤꯡꯗꯔꯥ
ꯁꯥꯟꯅꯕꯒꯤ ꯗꯤꯄꯥꯔꯠꯃꯦꯟꯅ ꯁꯨꯝꯅꯥꯀꯟꯗ ꯂꯩꯗꯣꯏꯕ ꯁꯨꯡꯝꯅꯥꯀꯟ ꯁꯥꯏꯗꯠꯇ ꯂꯩꯈꯤꯗꯕ
ꯎꯝ ꯑꯗꯨꯗꯤ ꯆꯨꯝꯃꯦ ꯕꯦꯝꯃ ꯑꯩꯅ ꯍꯥꯏꯁꯦ ꯑꯩꯈꯣꯏꯅ ꯑꯗꯨꯝ ꯀ꯭ꯔꯤ ꯀꯦꯠ ꯌꯦꯡꯕ ꯃꯐꯝꯗꯨꯒꯤ ꯔꯥꯎꯟꯗꯨꯅꯦ ꯅꯪꯅ ꯀꯣꯏ ꯍꯥꯏꯔꯤꯖꯦ ꯑꯗꯨꯗꯤ
ꯅꯠꯇꯦ ꯅꯠꯇꯦ ꯅꯠꯇꯦ
ꯅꯠꯇ꯭ꯔꯒꯅ ꯏꯁꯀꯣꯂꯔꯒꯤ ꯍꯣꯁꯇꯦꯜ ꯏꯁꯀꯣꯂꯔ
ꯇ꯭ꯔꯪꯗ ꯅꯠꯇꯤꯌꯦ ꯑꯩꯅ ꯍꯥꯏꯔꯖꯨ ꯀ ꯀꯩꯡꯕ ꯅꯠꯇꯦ ꯐꯨꯠꯕꯣꯜꯗꯣ ꯐꯨꯠꯕꯣꯜ ꯊꯕꯜ ꯆꯣꯡꯐꯝꯗꯣ
ꯑꯣ ꯑꯗꯨꯗꯤ ꯑꯩꯅ ꯑꯃꯨꯛ ꯍꯥꯏꯔꯛꯀꯦ ꯌꯦꯡꯉꯣ ꯉꯥꯏꯈꯣ ꯃꯥ ꯁꯀꯣꯂꯔꯒꯤ ꯍꯣꯁꯇꯦꯜ ꯂꯩꯔꯦꯗꯨꯅ
ꯍꯣꯏ
ꯑꯗꯨꯒꯤ ꯃꯈꯥꯒꯤ ꯑꯗꯨꯏ ꯄꯔꯦꯡ ꯂꯝꯕꯤꯗꯨ ꯅꯠꯇ꯭ꯔꯣ
ꯍꯣꯏ ꯍꯣꯏ ꯑꯗꯨꯗꯤ ꯃꯈꯥꯏ ꯂꯝꯕꯤ ꯄꯔꯦꯡꯗꯨꯗ ꯍꯥꯏꯅ ꯑꯃꯨꯛ ꯐꯅ ꯐꯥꯎꯒꯠꯂꯒ ꯂꯥꯛꯄ ꯌꯥꯏ ꯍꯥꯢꯕ ꯍꯧꯖꯤꯛꯀꯤ ꯊꯕꯜ ꯆꯣꯡ ꯐꯝꯒꯤ ꯒ꯭ꯔꯥꯎꯟꯗꯣ ꯀꯨꯔꯥꯎꯟ ꯀꯣꯏꯕ ꯌꯥꯏ ꯍꯥꯏꯕ ꯃꯥꯏ ꯐꯦꯟꯁꯤꯡ ꯇꯧꯗ꯭ꯔꯣ
ꯇꯧꯋꯦ
ꯐꯦꯟꯁꯤꯡ ꯇꯧꯕꯗꯣ ꯁꯣꯝ ꯅꯥꯀꯟꯗ ꯐꯦꯟꯁꯤꯡꯗꯣ ꯂꯩꯔꯒ ꯁꯣꯝ ꯅꯥꯀꯗ ꯂꯝꯕꯤ ꯃꯆꯥ ꯑꯃꯃꯨꯛ ꯆꯠꯐꯝ ꯂꯩ ꯍꯥꯏꯕ ꯑꯩꯅ ꯍꯥꯏꯖꯤꯅ ꯅꯪ ꯆꯇ꯭ꯔꯤ ꯅꯪ ꯆꯇ꯭ꯔꯤ ꯅꯪ ꯆꯠꯂꯒ ꯅꯪ ꯑꯃꯨꯛ ꯅꯪ ꯆꯠꯂꯒ ꯑꯣ ꯁꯤꯑꯣꯢꯗꯤ ꯈꯪꯉꯦ ꯍꯥꯏꯔꯛꯄꯁꯨ ꯌꯥꯏꯗꯣ ꯈꯪꯗꯦꯗ ꯅꯪ ꯆꯠꯂꯝꯕꯩ ꯍꯥꯏ
ꯈꯪꯉꯅꯤ ꯅꯪꯅ ꯍꯥꯏ ꯂꯝꯕꯤꯖꯦ ꯑꯩ ꯈꯪꯉꯅꯤ ꯁꯥꯟꯅꯕꯒꯤ ꯗꯤꯄꯥꯔꯠꯃꯦꯟ ꯒꯤ ꯀꯩꯅꯣ ꯍꯣꯜ ꯂꯩꯕꯗꯣ ꯍꯣꯜ ꯏꯟꯗꯣꯔꯤꯌꯝ ꯏꯟꯗꯣ ꯏꯟꯗꯣꯔꯤꯌꯝ ꯍꯥꯏꯅꯤ ꯏꯟꯗꯣꯔ ꯂꯩꯕꯗꯣ
ꯍꯣꯏ ꯍꯣꯏ
ꯏꯟꯗꯣꯔꯒꯤ ꯃꯅꯤꯡꯗꯣ ꯅꯠꯇ꯭ꯔꯥ
ꯎꯝ
ꯊꯪꯉꯦꯗꯤ ꯈꯥꯢ ꯊꯪꯉꯦ ꯕꯦꯝꯃ ꯑꯗꯣ ꯃꯊꯛꯇꯒ ꯀꯥꯔꯒ ꯂꯦꯞꯄꯒ ꯌꯦꯡꯕꯝ ꯂꯩꯕꯗꯨ ꯅꯠꯇ꯭ꯔꯣ
ꯃꯊꯛꯇ ꯀꯥꯔꯒ ꯆꯠꯂꯒ ꯌꯦꯡꯕꯝ ꯂꯩꯕ ꯑꯩꯖꯤꯅꯃꯨꯛ ꯈꯔꯥꯢꯗꯍ
ꯅꯪ ꯈꯪꯉꯔꯣꯏ ꯑꯗꯨꯗꯤ ꯑꯩꯅ ꯈꯪꯕꯅꯦ
ꯑꯦꯟꯖꯤꯜꯂꯦ ꯍꯦꯟꯖꯤꯜꯂꯦ ꯅꯪ ꯅꯪ ꯅꯪ ꯅꯪ ꯂꯥꯛꯇꯤ ꯂꯥꯛꯀꯅꯤꯅ ꯁꯤꯗ ꯅꯪ ꯂꯥꯛꯇꯤ ꯂꯥꯛꯀꯅꯤ ꯑꯗꯨꯝ
ꯑꯗꯨꯗ ꯔꯥꯎꯟ ꯀꯣꯏꯍꯜꯂꯒ ꯆꯠꯍꯟꯅꯤ
ꯆꯠꯁꯤ ꯆꯠꯁꯤ ꯂꯩꯕꯥꯛꯄꯣꯛꯄ ꯅꯨꯃꯤꯠꯇ ꯆꯠꯁꯦ
ꯆꯠꯁꯤ ꯆꯠꯁꯤ ꯑꯗꯣ ꯅꯪꯅ ꯑꯗꯨꯒꯤ ꯂꯩꯕꯥꯛꯄꯣꯄ ꯅꯨꯃꯤꯠꯇ ꯇꯧꯕꯗꯣ ꯏꯔꯥꯏꯗ ꯇꯧꯔꯗꯤ ꯅꯨꯡꯉꯥꯏꯅꯤ ꯍꯥꯏꯕꯗꯣ
ꯎꯝ ꯊꯥꯡꯖ
ꯑꯗꯨꯗꯣ ꯊꯥꯡꯖꯗ ꯊꯥꯡꯖꯗ ꯇꯧꯕ ꯅꯨꯡꯉꯥꯏꯅꯤ ꯍꯥꯏꯕꯗꯣ ꯃꯣꯏ ꯇꯧꯁꯦ ꯌꯥꯎꯔꯣꯏꯗꯕ ꯀꯥꯡꯕꯨ ꯈꯔ ꯌꯥꯎꯔꯛꯀꯅꯤꯌꯦ ꯑꯃꯗꯨꯕꯨꯗꯤ ꯁꯤꯒꯤ ꯑꯃꯗꯨꯗꯤ ꯑꯗꯨꯝ ꯌꯥꯔꯛꯑꯅꯤ ꯑꯅꯤꯗꯣꯗ ꯑꯃꯗꯨꯗꯤ ꯑꯗꯨꯝ ꯌꯥꯗꯧ ꯃꯥꯜꯂꯦꯕꯀꯣ ꯑꯃ ꯑꯩꯈꯣꯏꯒ ꯆꯠꯃꯤꯟꯅꯔꯨꯕꯗꯣ
ꯎꯝ
ꯃꯥꯗꯤ ꯑꯗꯨꯝ ꯈꯔꯁꯨ ꯇꯧꯋꯤꯗꯅ ꯑꯗꯣ ꯑꯃꯗꯣ ꯌꯥꯔꯛꯇꯧ ꯃꯥꯟꯗꯦ ꯑꯗꯣ ꯃꯣꯏꯗꯣ ꯐꯪꯗꯦꯗꯤ ꯌꯨꯝ ꯍꯟꯗꯣꯏꯅꯤꯅ ꯒꯥꯔꯤ ꯊꯧꯗꯣꯏꯅꯤ ꯀꯥꯏꯅ ꯑꯃꯨꯛ ꯌꯥꯔꯛꯇꯧꯁꯨ ꯃꯥꯟꯗꯕ
ꯑꯗꯨꯅꯦ ꯑꯗꯨꯁꯨ ꯈꯜꯂꯤꯕ
ꯑꯗꯨꯗꯤ ꯊꯝꯃꯣ ꯌꯥꯔꯦ
ꯑꯣꯈꯦ
ꯎꯝ